ꯑꯣ ꯑꯁ ꯅꯉꯣꯟꯗ ꯀꯝꯇ ꯍꯪꯍꯧꯗ꯭ꯔꯦ ꯑꯗꯨꯝ ꯕꯥꯔꯣ ꯇꯧꯁꯪꯈ꯭ꯔꯦ ꯆꯦ ꯀꯤꯔꯤꯅꯗꯨꯗꯨꯝ ꯇꯧꯔꯝꯃꯦ ꯍꯥꯏ ꯅꯠꯇ꯭ꯔꯥ
ꯇꯧꯔꯛꯑꯃꯕꯅꯦ
ꯑꯣ ꯁꯤ ꯂꯣꯏꯔꯠꯇ ꯁꯤ ꯂꯣꯏꯔ ꯇꯣꯛꯑꯁꯦ ꯅꯪꯒꯤ ꯑꯅꯤ ꯑꯨꯛ ꯇꯧꯔꯁꯤ ꯅꯡꯒꯤ ꯑꯅꯤ ꯑꯍꯨꯝ ꯃꯔꯤ ꯑꯥꯃꯨꯛ ꯇꯧꯔ꯭ꯁꯦ
ꯀꯌꯥ ꯁꯨꯔꯦ ꯅꯪꯒꯤ ꯑꯍꯨꯝ ꯁꯨꯔꯕ
ꯑꯩꯒꯤ ꯃꯔꯤꯁꯨꯔꯝꯗꯧ ꯃꯂꯦ
ꯑꯣ ꯐꯥꯔꯦ ꯐꯥꯔꯦ
ꯃꯔꯥꯡ ꯑꯃ ꯃꯔꯤ ꯁꯤꯒꯥ ꯃꯉꯥ ꯁꯨꯗꯨꯕ ꯁꯤꯒꯥ ꯃꯉꯥ ꯁꯨꯗꯨꯕ
ꯑꯣ ꯌꯥꯝ ꯆꯠ ꯌꯥꯝ ꯊꯨꯅ ꯇꯧꯔꯝꯃꯤꯅꯦ
ꯑꯃ ꯇꯧꯔꯦ ꯃꯁꯤ ꯎꯃꯔ ꯄꯤ ꯑꯃ ꯇꯨꯖꯤ ꯌꯦꯉꯒꯥ ꯈꯪꯗꯔꯤꯁꯦ ꯅꯪ ꯅꯪꯁꯨ ꯑꯝꯇ ꯍꯟꯗꯛꯇꯨꯅꯦꯠ ꯐꯥꯎꯅꯕ ꯑꯝꯇ ꯍꯧꯔꯁꯤ ꯏꯆꯦ
ꯂꯩꯅꯤꯡꯅ ꯃꯔꯣꯜ ꯑꯃ ꯄꯥꯔꯦꯕ ꯁꯥ
ꯈꯔ ꯄꯥꯃꯤꯟꯅꯁꯤꯔꯥ
ꯄꯥꯁꯦ ꯁꯥ ꯔꯥ ꯗꯤ ꯏꯪ ꯈꯥꯡ ꯈꯤꯡ ꯏꯤꯡꯈꯥꯡ ꯈꯔ ꯇꯣꯡꯍꯟꯒꯦ
ꯎꯝ ꯃꯊꯪꯗꯒꯤ
ꯈꯤꯡꯈꯥꯡ ꯍꯪꯒ ꯒꯥꯃꯦꯖ ꯍꯣꯠꯄ ꯍꯩꯇ꯭ꯔꯦ ꯄꯨꯠꯄ ꯑꯩ
ꯃꯦꯠꯁꯇꯣ ꯑꯩ ꯍꯣꯃꯤꯟꯅꯁꯦ ꯑꯩ ꯈ ꯒ ꯍꯥꯏꯒꯦ
ꯎꯝ
ꯑꯩꯁꯨ ꯍꯩꯇꯦꯕꯣ ꯏꯆꯦ ꯑꯁ ꯑꯩ ꯃꯊꯥ ꯌꯥꯝ ꯁꯥꯏ ꯑꯩꯁꯨ ꯂꯣꯏ ꯀꯥꯎꯔꯛꯏ ꯏꯆꯦ ꯑꯩꯈꯣꯏꯅ ꯍꯩꯇꯦ ꯍꯥꯏꯖꯦ ꯍꯣꯠꯅꯗꯕ ꯍꯩ ꯍꯣ ꯍꯥꯏꯗꯤ ꯑꯗꯨꯝ ꯊꯥꯗꯣꯛꯈꯤꯕꯒꯤ ꯀꯩꯅꯣ ꯇꯧꯈꯤꯕꯩ ꯋꯥꯅꯦꯕ ꯑꯗꯨꯝ ꯍꯣꯠ ꯗꯥꯗꯥꯗꯤ ꯑꯗꯨꯝ ꯍꯩꯔꯤꯅꯦ ꯑꯩꯈꯣꯏꯁꯨ ꯏꯆꯦꯁꯨ ꯕꯦꯡꯒꯥꯜꯂꯤꯗꯨꯁꯨ ꯖꯔ ꯄꯥꯕ ꯊꯣꯛꯏꯗꯣ ꯑꯗꯨꯝ ꯄꯥꯒꯤꯕꯩꯅꯦ ꯑꯗꯨꯝ ꯑꯇꯣꯞꯄ ꯃꯤ ꯑꯃꯅ ꯕꯦꯡꯒꯥꯂꯤꯗꯣ ꯑꯁ ꯀꯨꯏꯔꯦ ꯊꯥꯗꯣꯛꯈꯤꯕ ꯍꯩꯇ꯭ꯔꯦ ꯃꯥꯔ ꯃꯥꯔ ꯄꯥꯏꯗꯨꯅꯦ ꯆꯞ ꯃꯥꯟꯅꯩ ꯑꯩꯈꯣꯏꯁꯨ ꯃꯦꯠꯁꯇꯣ ꯊꯥꯗꯣꯛꯈꯤꯕ ꯀꯨꯏꯕꯒꯤꯅꯦ ꯍꯥꯏꯕ ꯑꯗꯨꯝ ꯍꯩꯇ꯭ꯔꯤꯗꯣ ꯑꯗꯨꯝ ꯁꯤꯅ ꯗ ꯍꯩꯔꯣꯏꯗ꯭ꯔꯣ
ꯌꯅꯤ ꯐꯣꯔꯃꯨꯂꯥ ꯐꯔꯒ ꯑꯝꯇ ꯈꯪꯕ ꯂꯩꯇ꯭ꯔꯦ ꯑꯔꯥꯏ ꯑꯔꯥꯏꯕ ꯍꯪꯉꯛꯄ ꯌꯥꯕ ꯊꯤꯔ ꯊꯤꯔꯒ
ꯎꯝ
ꯇꯧꯒꯗꯝꯅꯤ
ꯎꯝ ꯀꯩꯅꯣꯒꯤ ꯀꯣꯗꯤꯡ ꯗꯤ ꯀꯣꯗꯤꯡꯒꯨꯝꯕꯗꯣ ꯍꯪꯒꯟꯗ꯭ꯔꯅꯦ ꯑꯗꯨ ꯃꯈꯩ ꯌꯦꯁ ꯈꯪꯗꯦꯗ ꯑꯩꯁꯨ ꯍꯩꯇꯦ ꯍꯟꯗꯛ ꯏꯁꯇꯦꯠꯀꯤꯗꯣ ꯊꯋꯥꯏ ꯌꯥꯝ ꯅꯨꯡꯉꯥꯏꯇꯦ ꯀꯩꯒꯤ ꯃꯥꯔ ꯇꯨ ꯄꯦꯄꯔ ꯋꯥꯟꯁꯤꯗ ꯑꯗꯨꯝ
ꯑꯗꯨꯅꯤ
ꯇꯧꯔꯗꯤ ꯐꯩꯌꯦ ꯍꯥꯏꯗꯣꯛ ꯑꯝꯗꯥꯏ ꯃꯊꯥ ꯌꯥꯝ ꯁꯥꯔꯤꯖꯦ
ꯎꯝ
ꯃꯦ ꯀꯞ ꯐꯣꯝ ꯐꯣꯝ ꯔ
ꯈꯪꯗꯦ ꯕꯣꯝꯕꯨꯂꯥꯔ ꯃꯔꯝ ꯆꯥꯗꯅ ꯀꯔꯤꯅꯣ ꯑꯃꯨꯛ ꯊꯥꯔꯤꯁꯦ ꯇꯥꯏ
ꯆꯦꯅ ꯊ ꯀꯩꯅꯣ ꯇꯧꯔꯣꯏꯗ꯭ꯔꯣ ꯍꯟꯗꯛꯁ
ꯄꯒ ꯑꯗꯨꯝ ꯊꯧꯂꯦ ꯏꯔꯥꯡ ꯊꯧꯋꯦ
ꯍꯣꯏ ꯍꯟꯗꯛꯀꯤ ꯀꯩꯅꯣꯗꯨ ꯑꯁ ꯋꯥꯔꯜ ꯀꯞꯇꯨꯖꯨ ꯌꯦꯡꯒꯗꯕꯗꯣ ꯑꯦꯛꯖꯥꯝ ꯑꯃꯨꯛ ꯇꯁꯜꯂꯛꯇꯅ ꯃꯥꯊꯥ ꯌꯥꯝꯁꯥꯏ
ꯎꯝ ꯑꯣꯏꯗꫭꯏꯅꯦ ꯅꯍꯟ ꯃꯨꯛꯁꯨ ꯇꯧꯒꯤꯝꯅꯤ
ꯑꯇꯣꯞꯄ ꯌꯦꯡꯗ꯭ꯔꯁꯨ ꯅꯦꯃꯥꯔꯒꯤ ꯈꯤꯇꯪ ꯌꯦꯡꯉꯁꯦ
ꯎꯝ
ꯑꯗꯨ ꯏꯆꯦ ꯑꯩꯈꯣꯏꯗꫭ ꯃꯊꯪ ꯍꯦꯛ ꯗꯦꯠ ꯋꯥꯟꯗꯒꯤꯗꯤ ꯍꯟꯗꯛ ꯂꯨꯁꯜꯂꯖꯦ ꯍ ꯄꯨꯂꯞ ꯑꯩꯈꯣꯏ ꯋꯥ ꯉꯥꯡꯕ ꯈꯣꯠꯄꯖꯦ ꯗꯦꯠ ꯋꯥꯥꯟꯗꯒꯗꯤ ꯑꯩꯈꯣꯏ ꯔꯨꯇꯤꯟ ꯑꯃ ꯁꯦꯝꯃ ꯊꯝꯃꯥꯖꯦ ꯆꯥꯛ ꯆꯥꯕꯒꯤ ꯅꯨꯡꯗꯤꯟ ꯆꯥꯊꯛꯄꯒꯤ ꯄꯥꯒꯤ
ꯎꯝ ꯆꯥꯛ ꯆꯥꯕꯖꯤꯖꯨ ꯀꯨꯏꯅ ꯀꯨꯏꯅ ꯐꯝꯃꯦꯕ ꯑꯩꯗꯤ ꯐꯝꯅꯤꯡꯉꯛ ꯇꯔꯕꯅꯦꯕ
ꯑꯣ ꯑꯗꯨꯅ ꯑꯩ ꯂꯣꯏꯁꯤꯜꯂꯁꯤꯁꯦ ꯑꯩꯁꯨ ꯑꯩꯁꯨ ꯑꯗꯨꯝ ꯂꯣꯏꯁꯤꯜꯂꯕꯒꯤ ꯇꯧꯔꯒꯁꯨ ꯔꯨꯇꯤꯟ ꯑꯃ ꯁꯦꯝꯃꯒ ꯑꯐ ꯐꯐꯕ ꯂꯣꯏꯁꯤꯜꯂꯒ ꯃꯥꯥꯏ ꯃꯥꯥꯏꯒꯤ ꯉꯥꯛꯇꯪ ꯄꯣꯊꯥꯅꯤꯡꯉꯁꯨ ꯃꯇꯝꯧꯒꯁꯨ ꯀꯣ ꯑꯗꯨꯃꯥꯏꯅ ꯁꯦꯟꯗꯣꯛ ꯅꯠꯇ꯭ꯌꯗꯤ ꯌꯥꯔꫭꯏ ꯇꯍꯧꯅꯕ ꯇꯧꯔꯖꯩ ꯀꯩ ꯀꯩꯅꯣ ꯍꯥꯏꯕꯗꫭ ꯌꯦꯡꯅꯕ ꯑꯦꯝ ꯌꯨ ꯒꯤꯗꯤ ꯑꯗꯨꯝ ꯀꯥꯎꯔꯛꯇꯨ ꯅꯠꯇ꯭ꯔ ꯏꯆꯦ
ꯍꯟꯗꯛꯁꯨ ꯀꯧꯗꯤ ꯀꯧꯕꯅꯦ ꯑꯗꯨ ꯀꯣꯂꯦꯁꯇ ꯂꯣꯏꯅ
ꯎꯝ ꯑꯗꯝꯗꯤ ꯍꯟꯗꯛꯀꯤ ꯃꯣꯏ ꯇꯧꯒꯤꯕꯉꯩꯗꯣ ꯗꯤ ꯌꯦꯝ ꯒꯤꯗꯤ ꯀꯧꯔꯥꯛꯇꯧ ꯃꯥꯟꯗ꯭ꯔꯦꯅꯦ ꯂꯣꯏꯁꯜ ꯂꯛ ꯇꯧꯔꯁꯦ
ꯍꯟꯗꯛꯀꯤꯗꯣ ꯑꯈꯣꯏ ꯗꯤ ꯑꯦꯝ ꯒꯤꯗꯣ ꯈꯔ ꯊꯨꯔꯝꯗ꯭ꯔꯗꯤ ꯐꯒꯗꯕꯅꯤ
ꯃꯇꯝꯗꫭ ꯂꯩꯇꯦꯕ
ꯏꯄꯥ ꯑꯗꯨꯝ ꯇꯧꯁꯟꯒ꯭ꯔꯦ ꯀꯩꯅꯣ ꯅꯨꯃꯤꯠ ꯅꯤꯅꯤꯔ ꯅꯨꯃꯤꯠ ꯅꯤꯅꯤꯔ ꯍꯨꯝꯅꯤꯔ ꯑꯩꯈꯣꯏ ꯃꯇꯝꯗꯗꯤ ꯑꯗꯨꯝ ꯂꯩꯊꯣꯛꯄꯒꯤ ꯑꯗꯨꯝ ꯁꯥꯡ ꯒꯤꯑꯕ ꯑꯩ ꯈꯪꯉꯦꯕ
ꯎꯝ ꯁꯥꯛꯉꯩ ꯅꯣꯏꯗꯤ ꯑꯗꯨꯝ
ꯑ ꯃꯥꯔꯁ ꯇꯧꯒꯤꯕꯗꯨ ꯃꯥꯔꯁꯇ ꯑꯦꯛꯖꯥꯝ ꯇꯧꯕꯗꯨꯅ ꯑꯦꯄ꯭ꯔꯤꯜꯗꯔ ꯀꯩꯅꯣꯝ ꯌꯥꯏꯊꯣꯛꯑ ꯚꯩꯚꯥ ꯇꯧꯒꯤꯕꯅꯤꯅꯦ꯫ ꯑꯩꯈꯣꯏ ꯇꯧꯕ ꯌꯥꯗꯕꯒꯤꯗꯅ ꯍꯥꯏꯕꯗꯣ
ꯑꯥ
ꯑꯗꯨꯝ ꯇꯧ ꯂꯩꯒꯔꯦ ꯑꯗꯨꯃꯥꯏꯅ ꯈꯪꯗꯦꯗ ꯏꯆꯦ ꯃꯤ ꯄꯨꯝꯅꯃꯛꯅ ꯒ꯭ꯌꯥꯅꯤ ꯑꯗꯨꯏ ꯁꯥꯏꯗꯁꯤ ꯔꯥꯕꯤꯅꯥ ꯃꯥꯗꯤ ꯏꯆꯦ ꯇꯨ ꯊꯥꯎꯖꯟ ꯇ꯭ꯋꯦꯟꯇꯤ ꯑꯥꯏꯠꯇ ꯂꯨꯍꯣꯡ ꯂꯨꯍꯣꯡꯉꯅꯤ ꯍꯥꯏ
ꯍꯥꯏꯕꯅꯤ ꯃꯥꯗꯤ ꯑꯩꯅ ꯅꯪ ꯅꯨꯄꯥꯗꯨ ꯃꯆꯟꯅꯨꯄꯤꯗꯣ ꯂꯨꯍꯣꯡꯕ ꯉꯝꯗ꯭ꯔꯗꯤ ꯃꯆꯥ ꯅꯨꯄꯥꯏ ꯂꯨꯍꯣꯡꯕꯅꯦꯕ ꯂꯨꯍꯣꯡꯉꯝꯗ꯭ꯔꯗꯤ ꯅꯪ ꯍꯣꯡ ꯌꯥꯔꯕꯅꯤ
ꯎꯝ ꯑꯗꯨ ꯃꯥꯅꯗꯤ ꯍꯥꯟꯅ ꯍꯥꯏꯌꯦ ꯃꯥꯗꯣ ꯍꯟꯗꯛ ꯊꯥꯗꯣ ꯂꯣꯏꯁꯤꯜꯂꯅꯤ ꯈꯣꯝꯕ ꯈꯣꯠꯄ ꯑꯗꯨꯒ ꯇꯨ ꯊꯥꯎꯖꯟ ꯇ꯭ꯋꯦꯟꯇꯤ ꯑꯥꯏꯠꯇ ꯂꯨꯍꯣꯡꯉꯅꯤ ꯑꯗꯨꯒ ꯀꯩꯀꯥ ꯀꯩꯅꯣ ꯇꯧꯔꯅꯤ ꯍꯥꯏ꯫ ꯏꯆꯦꯗꯣ ꯃꯣꯏ ꯀꯩꯅ ꯇꯧꯕ ꯃꯣꯏ ꯃꯣꯏ ꯃꯄꯥꯍꯣꯏꯗ ꯑꯗꯨꯝ ꯑꯍꯟ ꯑꯣꯏꯔꯦ ꯍꯥꯏ
ꯐꯩꯌꯦꯅ
ꯎꯝ ꯄꯩꯁꯥ ꯑꯃꯨꯛ ꯁꯤꯡꯅꯤꯗ
ꯁꯤꯡꯕꯅꯦ ꯀꯣꯛ ꯁꯥꯟꯅꯔꯒꯗ ꯑꯪꯀꯗ ꯍꯣꯠꯂ ꯂꯩꯕꯅꯤ ꯄꯨꯟꯁꯤꯒꯤ ꯑꯪꯀ ꯌꯥꯝ ꯍꯣꯠꯄꯅꯦ
ꯎꯝ
ꯑꯩꯅ ꯄꯨꯟꯁꯤꯒꯤ ꯑꯪꯀ ꯍꯣꯠꯇꯦ ꯆꯥꯎꯆꯠ ꯐꯖꯠ ꯆꯠꯂ
ꯎꯝ ꯃꯥꯅꯦ ꯑꯩꯅ ꯉꯥꯡꯒꯤꯕꯅꯤꯅꯦ꯫ ꯉꯁꯥꯏꯗꯤ ꯅꯪ ꯂꯥꯛꯄꯩꯗ ꯍꯥꯏ ꯂꯨꯗꯔ ꯐꯥꯎꯅꯔꯕꯔꯥ ꯃꯥꯕꯣ ꯑꯩꯅ ꯉꯥꯡꯒꯤꯕꯅꯤ ꯐꯥꯎꯅꯧꯅ ꯑꯩꯅ ꯃꯥ ꯈꯪꯅꯔꯤꯀꯥꯟꯗ ꯀꯌꯥꯅꯣ ꯈꯪꯅꯩꯖꯦ ꯃꯥ ꯍꯧꯖꯤꯛ ꯈꯪꯅꯩ ꯅꯨꯄꯥꯗꯨ ꯃꯥ ꯍꯧꯖꯤꯛ ꯈꯪꯅꯩ ꯅꯨꯄꯥꯗꯨ ꯈꯪꯅꯗ꯭ꯔꯤꯀꯥꯟꯗ ꯎꯝ ꯈꯪꯅꯔꯝꯃꯦ꯫ ꯑꯗꯨꯗꯣ ꯃꯥꯅ ꯏꯐ ꯐꯩꯅ ꯈꯜꯂꯒ ꯃꯥꯑꯣꯏ ꯇꯧꯍꯧꯔꯤꯅꯤ ꯑꯗ ꯅꯪ ꯍꯤꯞꯇ꯭ꯔꯥ
ꯍꯤꯞꯄꯦ ꯍꯥꯏꯗꯤꯀꯣ ꯍꯥꯟꯅꯂꯗꯩ ꯈꯪꯅꯩ ꯍꯥꯏꯗ ꯍꯦꯟꯅꯁꯨ ꯑꯩꯅ ꯈꯪꯅꯅꯤꯡꯉꯤ ꯍꯥꯏꯖꯦ ꯖꯨ ꯅꯍꯥ ꯑꯣꯏꯔꯤꯉꯩ ꯀꯩ ꯇꯧꯔꯤꯉꯩ ꯗꯗꯅ ꯈꯔ ꯑꯉꯥꯡ ꯑꯣꯏꯔꯤꯉꯩ ꯑꯗꯨꯃꯥꯏ ꯇꯧꯗꯅ ꯑ ꯍꯥꯟꯅꯗꯒꯤ ꯈꯪꯅꯔꯩ ꯈꯤꯕ ꯑꯣꯏꯅꯗꯤ ꯑꯃꯨꯛ ꯐꯕ ꯑꯗꯨꯁꯨ ꯅꯠ ꯇꯕꯅꯤꯅ ꯍꯥꯏꯗꯤ ꯆꯨꯁꯤꯟꯅꯧ ꯍꯥꯏꯕꯗꯨ ꯌꯥꯔꯣꯏꯗꯣꯏꯅꯦꯕ ꯑꯗꯨꯅ ꯋꯥꯈꯜ ꯆꯥꯟꯅꯔꯝꯗꯕ ꯈꯣꯠꯇꯕ ꯀꯩꯗꯧꯕ- ꯀꯩꯗꯧꯕ ꯃꯌꯥꯝ ꯊꯣꯡꯂꯛꯑꯒ ꯑꯃ ꯈꯟꯗꯕ ꯌꯥꯗꯦꯕ꯫ ꯅꯨꯄꯤꯁꯦ ꯈꯪꯅꯅꯤꯡꯉꯦꯗꯅ ꯍꯦꯛ ꯗꯛ ꯍꯦꯛꯇ ꯇꯧꯔꯨꯕꯗꯣ ꯌꯥꯗꯦꯕ꯫
ꯅꯪ ꯍꯟꯗꯛꯀꯤꯗꯨꯗꯤ ꯅꯪ ꯇꯜꯂꯦ ꯍꯥꯏꯕ꯭ꯔꯥ?
ꯑꯩ ꯈꯥꯡꯗꯦ ꯗ ꯕꯤꯠ ꯑꯃꯥ ꯏꯂꯩ -ꯂꯩꯇꯦ ꯑꯗꯨꯅ ꯅꯨꯄꯤ ꯌꯥꯏꯁꯦ ꯈꯟꯗꯕ ꯁꯨꯡꯌꯥ ꯌꯥ ꯌꯥꯗꯦ꯫
ꯃꯥꯅꯦ꯫ ꯑꯗꯕꯨꯗꯤ ꯆꯦ꯫
ꯍꯣꯏ ꯌꯦꯡꯊꯣꯛꯄꯗꯨꯕꯨꯗꯤ ꯌꯦꯡꯊꯣꯛꯇꯣꯏꯅꯤ ꯫ ꯌꯦꯡꯊꯣꯛꯄꯗꯨꯗ ꯆꯥꯛ ꯄ ꯆꯥꯛꯄ ꯃꯌꯥꯝ ꯊꯦꯡꯅꯔꯝꯅꯤꯅ ꯑꯩꯗꯤ꯫
ꯎꯝ꯫
ꯕꯤꯠ ꯂꯩꯇꯕ꯫
ꯎꯝ꯫ ꯍꯌꯦꯡꯋꯥꯏ ꯆꯥꯡꯌꯦꯡ ꯇꯧꯒꯗꯕꯅꯤ꯫
ꯎꯝ꯫
ꯌꯦꯡꯊꯣꯛꯄꯗ ꯀꯩꯒꯨꯝꯕ ꯑꯩ ꯁꯦꯝꯕꯤꯔꯗꯤ ꯆꯥꯡꯌꯦꯡ ꯇꯧꯒꯗꯝꯅꯤ꯫ ꯆꯌꯦꯡꯗꯨꯗ ꯑꯙꯔ ꯀꯥꯔꯗ ꯐꯣꯇꯣ ꯊꯥꯖꯜꯂꯗꯝ꯫ ꯆꯥꯡꯌꯦꯡꯗ ꯃꯥꯏ ꯄꯥꯛꯑꯗꯤ
ꯍꯣꯏ ꯑꯩꯈꯣꯏꯁꯨ
ꯐꯩꯕ꯫ ꯍꯥꯏꯗꯤ ꯃꯇꯝꯕꯨꯗꯤ ꯂꯧꯗꯣꯏꯅꯦꯕ ꯃꯇꯝꯕꯨꯗꯤ ꯂꯧꯗꯕꯁꯨ ꯌꯥꯔꯗꯤ ꯂꯧꯗꯣꯏꯅꯦ ꯑꯗꯨꯏ ꯈꯤꯇꯪ
ꯃꯥꯅꯦ - ꯃꯥꯅꯦ꯫ ꯑꯗꯨꯝ ꯀꯣꯏꯅꯤꯡꯗꯕꯗꯣ꯫
ꯀꯣꯏꯅꯤꯡꯗꯕꯩ ꯃꯨꯠꯇꯅꯦꯕ ꯑꯩ ꯍꯧꯖꯤꯛ ꯂꯩꯔꯤꯁꯦ꯫
ꯎꯝ ꯏꯆꯦ ꯅꯪ ꯑꯩꯅ ꯈꯟꯕꯗꯅꯦ ꯑꯁ ꯅꯪꯗꯣ ꯅꯨꯡꯁꯤꯕ ꯀꯥꯏꯅꯕꯗ ꯋꯥꯕ ꯍꯩꯇꯕꯒꯤ ꯃꯥꯜꯂꯦ꯫ ꯑꯗꯨꯝ ꯈꯜ ꯂ ꯂꯩꯔ ꯃꯥꯜꯂꯦ꯫
ꯀꯩꯅꯣ ꯈꯟꯗ꯭ꯔꯦꯗ ꯍꯥꯏꯗꯤ
ꯑ
ꯃꯇꯝ ꯑꯃꯗꯗꯤ ꯑꯩ ꯈꯟꯗꯦ ꯍꯥꯏꯕ ꯌꯥꯔꯣꯏ ꯑꯗꯨꯝ ꯈꯜꯂꯦ ꯅꯨꯡꯁꯤꯒꯤ꯫ ꯑꯗꯨꯗꯨꯒ ꯍꯥꯏꯗꯤ ꯑꯁ ꯏꯃꯥ ꯏꯄꯥꯅ ꯌꯥꯗꯕ ꯃꯥ ꯈꯛꯇꯪ ꯃꯃꯥ ꯃꯄꯥ ꯅꯨꯡꯁꯤꯕ꯫
ꯎꯝ꯫
ꯀ ꯇꯧꯕꯅꯦꯅ ꯏꯃꯥ ꯏꯄꯥꯅ ꯐꯠꯇꯦ ꯌꯥꯗꯦ ꯍꯥꯏꯕ ꯄꯣꯠꯇꯨꯗꯤ ꯑꯩꯅꯁꯨ ꯌꯥꯗꯕ ꯃꯐꯝꯗꯨꯗꯗꯤ ꯑꯩꯅ ꯈꯜꯂꯦ ꯄꯥꯝꯃꯦ ꯍꯥꯏ ꯑꯗꯨꯅꯁꯨ ꯀꯩꯗꯧꯔꯨꯅꯤ
ꯃꯥꯅꯦꯦ ꯑꯗ ꯍꯥꯏꯗꯤ ꯏꯆꯦꯅ ꯑꯃꯨꯛ ꯑꯗꯨꯃꯥꯏꯅ ꯈꯟꯇꯣꯛ ꯈꯤꯕꯒꯤ ꯑꯃꯨꯛꯁꯨ ꯐꯩꯅꯕ ꯃꯤ ꯑꯗꯨꯝ ꯂꯩ ꯑꯗꯩꯩꯅꯦ ꯍꯦꯛ ꯈꯪꯅꯕ ꯂꯣꯏꯕꯒ ꯑꯃ ꯍꯦꯛꯇꯣꯛꯅꯕꯒ ꯑꯃ ꯊꯛ ꯊꯛ ꯁꯤꯟꯕ
ꯎꯝ ꯎꯝ ꯎꯝ ꯑꯗꯨ ꯇꯧꯅꯤꯡꯗꯦꯕ ꯆꯒꯠ ꯆꯒꯠ꯫ ꯍꯥꯏꯗꯤ ꯑꯗꯨꯝ ꯍꯥꯏꯕꯗꯣ ꯋꯥꯔꯤꯗꯁꯨ ꯀꯩꯗꯁꯨ ꯍꯥꯏꯗꯤ ꯑꯩ ꯊꯃꯣꯏ ꯃꯈꯣꯏ ꯋꯥꯍꯜꯂꯝꯃꯦ ꯀꯅꯥꯒꯨꯝꯕ ꯑꯃꯅ ꯑꯩꯒꯤ ꯅꯨꯡꯉꯥꯏꯅꯕ ꯍꯣꯠꯅꯕꯗ ꯃꯤꯕꯨ ꯈꯨꯠꯂꯥꯏ ꯑꯣꯏꯅ ꯁꯤꯅꯒꯅꯣ ꯍꯥꯏꯕꯗꯣ꯫
ꯎꯝ꯫
ꯑꯗꯨꯃꯥꯏꯅ ꯍꯥꯏꯗꯤ꯫ ꯑꯩ ꯅꯨꯡꯉꯥꯏꯅꯕ ꯍꯣꯠꯅꯕꯗ ꯑꯩꯅ ꯇꯧꯍꯟꯅꯤꯡꯉꯤꯕꯗ ꯃꯤꯗꯨꯅ ꯇꯧꯔꯛꯇ꯭ꯔꯗꯤ ꯑꯩ ꯀꯩꯁꯨ ꯅꯨꯡꯉꯥꯏꯔꯣꯏ ꯅꯠꯇ꯭ꯔꯥ꯫ ꯑꯗꯨꯗꯨꯅ꯫ ꯑꯗꯨꯗ ꯅꯨꯡꯉꯥꯏꯌꯦ ꯆꯔꯥꯛ ꯆꯍꯤꯡ ꯑꯗꯨꯝꯕꯗꯣ ꯇꯧꯗꯣꯏꯁꯨ ꯑꯩꯒꯤ ꯅꯨꯡꯉꯥꯏꯇꯕꯗꯣ ꯑꯩ ꯏꯁꯥꯅ ꯍꯥꯏꯗꯤ ꯀꯩ ꯇꯧꯔꯒ ꯅꯨꯡꯉꯥꯏꯗꯒꯦ ꯍꯥꯏꯕꯗꯨ ꯊꯤꯖꯔꯒ ꯇꯧꯔ ꯂꯩ꯫ ꯗꯨꯅ ꯐꯩꯗꯅ ꯑꯗꯨꯃꯥꯏꯅ ꯈꯜꯂꯦꯕ ꯑꯩꯒꯤ ꯋꯥꯈꯜꯁꯤꯗ꯫
ꯈꯋꯥ ꯑꯗꯨꯁꯤ
ꯑꯗ ꯍꯣꯏ ꯅꯨꯡꯁꯤꯒꯤꯕ ꯅꯤꯅꯅꯦ ꯑꯩ ꯅꯨꯡꯁꯤꯗꯦ ꯍꯥꯏꯕꯗꯤ ꯗꯤ ꯈꯟꯗꯦ꯫ ꯁꯨꯝꯈꯟ ꯈꯟꯗ꯭ꯔꯦ ꯀ ꯍꯥꯏꯕꯗꯨꯗꯤ ꯌꯥꯔꯣꯏ ꯈꯟꯕꯨꯗꯤ ꯈꯜꯂꯤ꯫ ꯑꯗꯑꯣꯏ ꯇꯔꯒꯁꯨ꯫ ꯊꯥꯏꯅꯒꯨꯝꯅ ꯌꯥꯝꯅ꯫ ꯍꯦꯟ ꯈꯟꯕ ꯈꯣꯠꯄ꯫ ꯑꯗꯨꯝꯕꯗꯨꯗꯤ꯫ ꯑꯩ ꯑꯩꯉꯣꯟꯗ ꯀꯩꯁꯨ ꯐꯥꯎ
ꯍꯣꯏ ꯑꯗꯨꯒ ꯑꯃꯨꯛ ꯍꯥꯏꯗꯤ ꯑꯩꯅ ꯁꯨꯃꯥꯏ ꯃꯥꯟꯕꯗ ꯑꯗꯨꯝ ꯍꯥꯏꯗꯤ ꯁꯨꯝ ꯈꯪꯅꯔꯦ ꯑꯣꯏꯗꯤ ꯑꯣꯏꯔꯣꯏꯗꯕ ꯅꯠꯇ꯭ꯔꯣ? ꯑꯣꯏꯔꯣꯏꯗꯕ ꯍꯥꯏꯕꯗꯤ ꯌꯦꯛ ꯄꯥꯊꯣꯛꯅꯕ ꯌꯥꯔꯣꯏꯗꯅꯀꯣ ꯑꯗꯨꯗꯨꯒ ꯑꯗꯨꯝ ꯏꯆꯦꯅ ꯑꯇꯣꯞꯄ ꯑꯗꯨꯝ ꯌꯦꯡꯅꯤꯡꯗꯕꯗꯣ ꯍꯥꯏꯗꯤ ꯃꯥ ꯈꯪꯅꯔ ꯀꯥꯟꯗ ꯑꯗꯨꯝ ꯑꯇꯣꯞꯄ ꯑꯇꯣꯞꯄꯗ ꯌꯦꯡꯅꯤꯡꯗꯕꯗꯣ ꯑꯣꯏꯔꯝꯗꯨ ꯃꯥꯜꯂꯦ ꯍꯥꯏꯕ꯫
ꯎꯝ꯫
ꯌꯦꯅꯤꯡꯗꯕꯩ ꯃꯔꯝꯖꯦ ꯑꯩ ꯍꯥꯏ ꯁꯨꯝ ꯃꯤꯌꯣꯏꯕ ꯖꯦ ꯎ ꯃꯤꯖ ꯂꯣꯏꯅꯗꯅꯗꯤ ꯃꯤꯒꯤ ꯃꯒꯨꯟ ꯈꯪꯕ ꯅꯠꯇꯦ꯫ ꯑꯗꯨꯅ ꯃꯒꯨꯟꯗꯣ ꯈꯪꯅꯕ ꯂꯣꯏꯅꯅꯕ ꯍꯣꯠꯅꯕꯗ ꯂꯣꯏꯅꯔꯦ ꯊꯦꯡꯅꯔꯦ ꯊꯦꯡꯅꯔꯀꯥꯟꯗ ꯌꯥꯝ ꯆꯥꯎꯈꯠ ꯇꯕꯒꯤ ꯋꯥꯈꯜ ꯑꯗꯒꯤ ꯑꯗꯨꯒꯨꯝꯕ ꯆꯥꯎꯈꯠꯇꯕ ꯃꯑꯣꯡ ꯃꯥꯇꯧ ꯑꯗꯨꯃꯥꯏꯅ ꯇꯧꯔꯛꯄꯁꯤꯡꯗꯨꯅ ꯑꯩꯉꯣꯟꯗꯅꯦ ꯅꯨꯡꯉꯥꯏꯍꯟꯗꯕ ꯑꯗꯨꯏ ꯁꯔꯨꯛꯄꯨꯗꯤ ꯀꯣꯏꯅꯗꯕꯤꯗ ꯂꯩꯕꯅ ꯐꯔꯦꯗ ꯍꯥꯏꯔ ꯈꯟꯕꯗꯨ
ꯍꯣꯏ ꯍꯣꯏ ꯆꯦ ꯑꯗꯨꯗꯤ ꯊꯝꯃꯒꯦꯀꯣ ꯑꯩ
ꯍꯣꯏ ꯍꯣꯏ
ꯀꯣꯟꯅꯥ ꯑꯃꯨꯛ ꯁꯥꯟꯅꯔꯖꯦ
ꯎꯝ ꯎꯝ